ꯇꯥꯕ꯭ꯔꯣ ꯑꯣꯝ ꯀꯖꯟ ꯆꯥꯒꯦ
ꯑꯩꯔꯣ ꯃꯥꯏꯔꯦꯟ ꯊꯣꯡꯕ ꯆꯥꯏꯌꯦ
ꯑꯣ ꯅꯪ ꯀꯩꯗꯧꯔꯃꯤ ꯍꯧꯖꯤꯛ
ꯑꯩꯁꯦ ꯍꯧꯖꯤꯛ ꯁꯨꯝ ꯀꯩꯅꯣ ꯇꯧꯔꯝꯃꯤꯅꯦ ꯂꯝꯄꯥꯛ ꯊꯞꯇ ꯑꯉꯥꯡ ꯃꯌꯥꯝ ꯁꯥꯟꯅꯕ ꯌꯦꯡꯉꯝꯃꯤꯅꯦ
ꯑꯣ ꯍꯥ ꯍꯧꯖꯤꯛꯁꯤꯕꯨ ꯀꯩ ꯀꯩ ꯏꯟꯁꯥꯡꯅ ꯍꯥꯎꯔꯤꯒꯦ
ꯏꯟꯁꯥꯡ ꯂꯣꯏꯅ ꯍꯥꯎꯋꯤꯗ
ꯁꯥꯔꯛꯄꯅꯤꯅ ꯑꯆꯝꯕꯅ ꯍꯥꯎꯗ꯭ꯔꯣ
ꯀꯥꯂꯦꯟꯅꯤꯅ ꯁꯧꯒꯔꯤ ꯊꯣꯡꯕꯒꯨꯝꯕ ꯑꯗꯨꯝ ꯃꯍꯤꯒ ꯊꯛꯄꯁꯦ ꯍꯥꯎꯋꯦ
ꯑꯣ
ꯅꯣꯏꯗꯤ ꯀꯩ ꯅꯪ ꯊꯣꯡꯒꯦ
ꯑꯩꯈꯣꯏ ꯉꯁꯤꯗꯤ ꯀꯥꯡꯒꯤ ꯑꯁꯅꯥꯟ ꯖꯇ꯭ꯔꯥꯅꯤꯅꯅꯦ ꯉꯁꯤꯁꯦ
ꯑꯥ
ꯎꯇꯤ ꯑꯃ ꯊꯣꯡꯉꯦ ꯑꯗꯨꯒ ꯂꯐꯨ ꯑꯃ ꯏꯔꯣꯜ ꯅꯦ ꯑꯃꯅ ꯃꯥꯏꯔꯦꯟ ꯊꯣꯡꯉꯦ
ꯑꯥ
ꯎ
ꯑꯩꯈꯣꯏꯗꯤ ꯏꯁꯅꯥ ꯆꯇ꯭ꯔꯥꯅꯦꯒ ꯈꯪꯗ꯭ꯔꯦꯅꯦ ꯀꯦꯟ ꯅꯨꯃꯤꯠ ꯀꯥꯡ ꯅꯨꯃꯤꯠꯇ ꯑꯣꯏꯅ ꯆꯥ ꯇꯥꯔꯦ
ꯑꯣ ꯀꯥꯡ ꯀꯣꯏꯕ ꯆꯠꯂꯨꯁꯤꯗꯅ ꯑꯥ
ꯀꯩ ꯂꯝꯗ ꯆꯠꯁꯦ ꯍꯥꯏꯅꯣ
ꯑꯁ ꯈꯪꯗꯦ ꯑꯩꯈꯣꯏ ꯑꯩꯈꯣꯏ ꯄꯨꯂꯞ ꯆꯠꯁꯦ ꯍꯥꯏꯕꯗꯤ ꯁꯨꯝ ꯏꯁ꯭ꯀꯣꯟꯗꯅꯤ ꯈꯪꯗꯦ ꯀꯣꯅꯨꯡꯗꯅꯤꯦ ꯈꯪꯗꯦ ꯑꯉꯥꯡ ꯃꯌꯥꯝ ꯄꯨꯔꯆꯧꯁꯦ
ꯌꯥꯏꯑꯦ ꯀꯩꯅꯣꯒ ꯇꯧꯔꯒ ꯑꯃ ꯐꯅꯦꯛꯀ ꯁꯦꯠꯂꯒ ꯃꯄꯥꯟ ꯍꯥꯛꯄꯤꯒ ꯁꯦꯠꯂꯒ ꯅꯨꯡꯉꯥꯏꯔꯤꯅꯦ ꯅꯣꯏꯒꯤ ꯅꯣꯏ ꯂꯩꯀꯥꯏꯒꯤ ꯕꯥꯃꯣꯟ ꯀꯥꯡ ꯆꯤꯡꯕꯒ ꯇꯧꯔꯤꯕꯣ ꯍꯧꯖꯤꯛꯁꯤꯕꯣ
ꯍꯪꯖꯤꯛꯇꯤ ꯀꯨꯏꯔꯦꯗ ꯀꯥꯡꯒ ꯆꯤꯡꯈꯤꯗꯕ ꯀꯩꯗꯧꯔꯕꯅꯣ ꯈꯪꯗꯦ ꯑꯩꯈꯣꯏ ꯂꯩꯀꯥꯏꯒꯤꯁꯦ ꯅꯣꯏ ꯅꯣꯡꯒꯤꯗꯤ ꯆꯤꯡꯕ꯭ꯔꯥ
ꯑꯩꯣꯏꯔꯣꯝꯒꯤꯁꯨ ꯆꯤꯡꯗ꯭ꯔꯦ ꯀꯥꯡ ꯆꯤꯡꯕꯗꯣ ꯕꯥꯃꯣꯟꯗꯣ ꯏꯔꯩ ꯂꯩꯔꯁꯨ ꯃꯣꯏꯁꯦ ꯀꯌꯥ ꯀꯩꯅꯣ ꯇꯧꯗ꯭ꯔꯦ ꯃꯃꯤꯡꯒꯤꯀꯣ ꯅꯨꯡꯗꯥꯡꯋꯥꯏꯔꯝ ꯃꯌꯨꯝꯗ ꯃꯤ ꯌꯥꯝꯗꯕꯤ ꯀꯦꯖꯤ ꯈꯔ ꯍꯧꯕ ꯇ ꯑꯗꯒꯤ ꯀꯔꯤ ꯍꯩꯇ꯭ꯔꯦꯅꯦꯦ ꯖꯒꯣꯏꯗ ꯁꯥꯕꯗꯣꯃ ꯆꯥꯂꯤ ꯁꯥꯕ ꯍꯥꯏꯕ꯭ꯔꯥ ꯑꯣ ꯆꯣꯏꯇꯤꯁ ꯑ ꯑꯣ ꯑꯗꯨꯒꯨꯝꯕ ꯈꯔ ꯇꯧꯋꯦ ꯂꯩꯁꯥꯕꯤ ꯃꯆꯥꯈꯩ ꯑꯗꯩ ꯑꯩꯈꯣꯏ ꯈꯔ ꯑꯗꯨꯝ ꯌꯦꯡꯕ ꯆꯠꯂꯒ ꯈꯣꯠꯂꯒ ꯑꯗꯨꯝ ꯗꯥꯏꯅ ꯑꯣꯏꯅ ꯇꯧꯔꯦ ꯊꯥꯏꯅ ꯑꯗꯨꯃꯥꯏꯅ ꯃꯌꯥꯝ ꯂꯩ ꯏꯀꯥꯏ ꯍꯧꯧꯍꯧ ꯇꯧꯗꯅ ꯆꯤꯡꯗꯅ ꯊꯣꯡꯉꯥꯡ ꯈꯨꯗꯤꯡꯒꯤ ꯀꯠꯇꯅ ꯍꯩꯔꯨꯛ ꯂꯥꯛꯅꯗꯅ ꯇꯧ ꯇꯧꯕꯗꯨꯗꯤ ꯇꯧꯗ꯭ꯔꯦ
ꯑꯥ ꯑꯗꯣ ꯑꯩꯈꯣꯏꯒꯤꯁꯨꯅꯦ ꯑꯩꯈꯣꯏꯒꯤꯁꯨ ꯑꯩꯈꯣꯏꯁꯨꯅꯦ ꯀꯥꯏꯖꯩ ꯀꯥꯡ ꯆꯤꯡꯈꯤꯗ꯭ꯔꯦꯕ ꯑꯗꯣ ꯍꯣꯏ ꯁ꯭ꯀꯨꯜ ꯅꯛꯅꯕꯅꯤꯅ ꯁ꯭ꯀꯨꯜꯒꯤ ꯌꯦꯡꯕꯕꯨꯗꯤ ꯆꯠꯂꯤꯀꯣ
ꯑꯥ
ꯑꯗꯨꯒ ꯃꯣꯏ ꯑꯩꯈꯣꯏ ꯂꯩꯀꯥꯏꯒꯤ ꯅꯤꯉꯣꯜ ꯄꯥꯜꯂꯤ ꯍꯥꯏꯕ꯭ꯔꯥ ꯀꯩꯅꯣ
ꯑꯥ ꯑꯥ
ꯑꯗꯨꯗꯕꯨꯗꯤ ꯃꯣꯏ ꯖꯒꯣꯏ ꯁꯥꯔꯒ ꯈꯦꯆꯒ ꯇꯧꯕꯗꯣ ꯇꯧꯋꯦ ꯅꯣꯏ ꯅꯅꯨꯡꯒꯤꯗꯤ ꯇꯧꯗ꯭ꯔꯣ
ꯑꯩꯈꯣꯏꯔꯣꯝꯒꯤ ꯍꯥꯏꯁ ꯑꯗꯨꯅꯦ ꯖꯒꯣꯏ ꯁꯥꯕ ꯐꯖꯅꯗꯤ ꯈꯪꯗꯦꯕ ꯁꯤ ꯃꯇꯥꯡꯁꯦ ꯑꯗ ꯑꯩꯈꯣꯏ ꯑꯍꯟꯈꯩ ꯇꯧꯔꯒ ꯁꯨꯝ ꯆꯠ ꯆꯠꯄꯗꯕ ꯃꯣꯟꯒꯤ ꯃꯣꯏ ꯖꯒꯣꯏ ꯖꯒꯣꯏꯗꯤ ꯁꯥꯏꯑꯕ ꯑꯗ ꯀꯩꯅꯣꯗꯤ ꯖꯒꯣꯏ ꯁꯥꯕ ꯑꯍꯟꯈꯩ ꯑꯉꯥꯡꯈꯩꯅ ꯃꯇꯨꯡꯗ ꯏꯟꯅꯔ ꯌꯥꯎꯗꯅ ꯈꯣꯠꯇꯅ ꯑꯗꯨꯗꯒꯤ
ꯑꯗꯨ ꯂꯣꯏꯔꯛꯄꯁꯤꯗ ꯑꯗꯨ ꯌꯥꯎꯔꯤꯕ ꯃꯌꯥꯝ ꯑꯗꯒꯤ ꯌꯥꯎꯗ꯭ꯔꯕ ꯃꯤꯁꯨꯀꯣ ꯈꯪꯅ ꯆꯥꯟꯅꯕ ꯃꯥꯜꯂꯦ ꯑꯗꯨꯝ ꯂꯥꯛꯑꯒ ꯃꯣꯏ ꯂꯥꯏꯁꯪꯗ ꯃꯣꯏꯒꯤ ꯂꯥꯏꯁꯪ ꯃꯟꯗꯤꯔꯗꯣ ꯂꯥꯏ ꯈꯣꯏꯔꯝꯕ ꯑꯗꯒꯤ ꯑꯗꯨꯒ ꯑꯗꯨ ꯃꯌꯥꯝꯗꯣ ꯐꯝꯃꯒ ꯊꯝꯅꯥꯕꯗꯣ ꯊꯥꯔꯦ ꯑꯗꯨꯒ ꯈꯦꯆꯤ ꯆꯥꯏ ꯑꯗꯒꯤ ꯃꯣꯏꯒꯤ ꯊꯝꯕꯥꯜ ꯂꯩ ꯀꯩꯅꯣꯒꯗꯣ ꯂꯧꯗꯅ ꯈꯣꯠꯇꯅꯀꯣ ꯑꯗꯨꯒ ꯃꯣꯏꯒꯤ ꯃꯤ ꯃꯌꯥꯝ ꯄꯥꯝꯅꯩꯕꯗꯣ ꯅꯣꯏꯁꯨ ꯄꯥꯝꯅꯔꯕꯝꯅꯤꯗ ꯑꯃ ꯀꯩꯅꯣꯅ ꯀꯔꯤ ꯐꯧꯅꯒ ꯂꯦꯡꯕ ꯄꯔꯦꯡ
ꯍ ꯍꯣ ꯒꯥꯟ ꯃ ꯀ ꯑ ꯑꯩꯈꯣꯏꯒꯤ ꯑꯪꯒꯅꯒ ꯂꯦꯡꯕꯗꯣ
ꯥ ꯍꯣꯏ ꯍꯣꯏ ꯃꯪꯒꯟꯟꯅꯒ ꯂꯦꯡꯕꯤ ꯃꯈꯜ ꯃꯈꯟꯗꯣ ꯑꯗꯨꯒꯖꯦ ꯌꯥꯝꯅ ꯑ ꯄꯥꯝꯅꯗꯅ ꯃꯨꯟꯅꯗꯅꯒ
ꯑ ꯑꯗꯣ ꯑꯩꯈꯣꯏꯒꯤꯁꯨ ꯑꯩꯈꯣꯏꯒꯤ ꯊꯥꯏꯅꯗꯤ ꯑꯩꯈꯣꯏꯒꯤ ꯑꯩꯈꯣꯏꯁꯨꯦ ꯌꯥꯝ ꯌꯥꯎꯔꯝꯃꯦ ꯆꯣꯏꯇꯦ ꯆꯣꯡꯕꯒ ꯑꯗꯨꯃꯥꯏꯔ ꯇꯧꯔꯒꯅꯦ ꯗ꯭ꯔꯦꯁꯇꯦ ꯑꯩꯈꯣꯏꯒꯤ ꯀꯥꯡ ꯆꯤꯡꯕꯩ ꯗ꯭ꯔꯦꯁꯀ ꯁꯦꯠꯂꯒꯅꯦ ꯑꯩꯈꯣꯏ ꯀꯩ ꯍꯥꯏꯗꯣꯏꯅꯣ ꯃꯪꯒꯜ ꯄꯔꯦꯡꯒ ꯁꯤꯔ ꯇꯧꯕꯗꯣ ꯑꯗꯨꯒ ꯀꯥꯡꯁꯤ ꯀꯥꯡ ꯀꯥꯡ ꯊꯤꯡꯕꯅꯣ ꯕꯥꯃꯣꯟꯒꯤ ꯑꯗꯨꯒ ꯄꯥꯏꯔꯒꯈꯣꯏꯗꯤ ꯌꯥꯝ ꯆꯠꯂꯛꯑꯦꯕꯣ
ꯑꯁ ꯑꯩꯈꯣꯏꯗꯤ ꯑꯗꯨꯒ ꯑ ꯄꯥꯡ ꯌꯥꯎꯗ꯭ꯔꯦ ꯑꯍꯟ ꯃꯅꯤꯡꯗꯒ ꯏꯟꯅꯔꯒ ꯊꯕꯛ ꯁꯥꯕꯛ ꯆꯠꯂꯤꯕ ꯑꯗꯨꯅꯤ ꯌꯥꯝ ꯀꯥ ꯍꯦꯟꯅ ꯑꯗꯨꯒꯤ ꯅꯨꯡꯉꯥꯏꯕꯗꯣ ꯈꯪꯗ꯭ꯔꯦꯕ ꯑꯩꯈꯣꯏꯗꯤ
ꯑ ꯍꯟꯗꯛꯀꯤ ꯂꯥꯏ ꯍꯔꯥꯎꯕꯗꯨꯁꯨ ꯂꯥꯏ ꯉꯥꯎꯕꯗꯨꯁꯨ ꯑꯩ ꯅꯪꯣꯏ ꯄꯨꯕꯤꯔꯝꯃꯁꯨ ꯐꯗꯧꯅꯦ ꯑꯝꯇ ꯄꯨꯕꯤꯒꯦꯅ ꯈꯟꯕꯅꯦ
ꯑꯗꯨꯝꯕꯗꯗꯤ ꯍꯧꯔꯛꯎꯅꯣ
ꯑꯣ ꯀꯥꯎꯔꯦ ꯚꯕꯥꯞ ꯑꯣꯏꯗ꯭ꯔꯦ ꯃꯣꯏ ꯊꯕꯛ ꯂꯣꯏ ꯆꯠꯅꯔꯦ ꯍꯥꯏꯕ ꯑꯗꯨꯗ
ꯑꯣ ꯃꯊꯪꯗꯗꯤ ꯍꯧꯔꯛꯑꯣ ꯌꯦꯡꯅꯤꯡꯉꯦ ꯑꯩꯈꯣꯏꯁꯨ ꯑꯩꯈꯣꯏꯒꯤ ꯁꯥꯏꯗ ꯂꯥꯏ ꯍꯔꯥꯎꯋꯦꯕ ꯑꯩꯈꯣꯏꯁꯨ ꯑꯗ ꯑꯩꯈꯣꯏ ꯁ꯭ꯋꯥꯏꯒꯤ ꯂꯥꯏ ꯍꯔꯥꯎꯕꯕꯁꯤ ꯑꯁꯤꯅ ꯀꯩꯅꯣ ꯇꯧꯋꯦꯕ ꯂꯥꯏ ꯂꯊꯣꯛꯄꯁꯦ ꯄꯥꯛꯅ ꯊꯣꯛꯅꯗꯦꯕ ꯑꯗ ꯑꯁꯣꯝ ꯃꯈꯥꯔꯣꯝꯗꯒꯤ ꯑꯃꯗꯤ ꯊꯣꯛꯑꯦꯕ ꯏꯕꯨꯗꯧ ꯈ꯭ꯋꯥꯏꯔꯥꯛꯄꯅ ꯃꯥꯏ ꯂꯥꯏ ꯂꯝꯊ ꯊꯣꯛꯄꯗꯣ ꯑꯗꯨ ꯈꯛꯇꯪꯅꯦ ꯑꯩꯈꯣꯏꯅ ꯈꯪꯉꯤꯁꯦ ꯑꯗꯨꯒꯗ ꯐꯣꯟꯗꯒ ꯁꯨꯝ ꯎꯕ ꯈꯣꯠꯄ ꯂꯩꯅ ꯃꯤꯒ ꯑꯗꯨꯝꯕꯕꯨꯕꯨꯗꯤ ꯑꯩꯈꯣꯏꯗꯤ ꯉꯛꯑꯦ ꯍꯥꯏꯕꯗꯤ ꯌꯦꯡꯅꯤꯡꯉꯦ ꯍꯥꯏꯕ ꯑꯩꯈꯣꯏ ꯁꯤꯗ ꯂꯥꯏ ꯂꯝ ꯊꯣꯛꯄ ꯍꯥꯏꯁꯦ ꯑꯃꯈꯛ ꯈꯤꯇꯪ ꯈꯛꯀ ꯊꯣꯛꯑꯒ ꯃꯌꯥꯝꯁꯤꯅ ꯑꯗꯨꯐꯧꯗ ꯑꯁ ꯃꯥ ꯀꯥꯏꯅꯒ ꯁꯨꯝꯛ ꯄꯣꯏꯟ ꯌꯦꯡꯅꯩꯅꯦꯕ ꯑꯗꯣ ꯐꯣꯟꯗ ꯀꯧꯕꯗꯤ ꯂꯥꯏ ꯑꯅꯤ ꯑꯍꯨꯝꯗꯣ ꯑꯁꯣꯝꯗꯩ ꯑꯃꯨꯛ ꯉꯥꯎꯁꯜꯂꯛ ꯁꯣꯝꯗꯩ ꯑꯃꯨꯛ ꯉꯥꯎꯁꯜꯂꯛ
ꯑꯗꯣ ꯑꯩꯈꯣꯏꯒꯤ ꯑꯩꯈꯣꯏꯒꯤ ꯑꯩꯈꯣꯏ ꯏꯄꯥꯝꯂꯒꯤꯗꯗꯤꯅꯦ ꯈꯪꯉꯕ ꯂꯥꯏ
ꯂꯥꯏ ꯑꯍꯨꯝꯅꯦ ꯗꯣ ꯂꯥꯏ ꯑꯍꯨꯝꯅꯦ ꯈꯪꯉꯕ ꯂꯥꯏ ꯑꯇꯪꯗꯅꯅꯦ ꯗꯣ ꯂꯥꯏ ꯑꯍꯨꯝ ꯁꯤꯕ ꯅꯨꯄꯤꯅꯅ ꯄꯨꯗ
ꯆ
ꯑꯁ ꯍꯥꯎꯔꯥꯡꯑꯒꯦ ꯍꯥꯏꯗꯤ
ꯑ ꯀꯌꯥꯝ ꯅꯨꯡꯉꯥꯏ ꯈꯪꯕ꯭ꯔꯥ
ꯎꯝ ꯎꯝ ꯑꯗꯣ ꯍꯧꯖꯤꯛꯀꯥꯟꯁꯦ ꯃꯥꯏꯕꯤ ꯍꯥꯏꯔꯒ ꯅꯨꯄꯥ ꯃꯥꯏꯕꯤ ꯌꯥꯝ ꯎꯔ ꯕꯦꯅꯦ
ꯑ ꯅꯨꯄꯥ ꯃꯥꯏꯕꯤ ꯃꯌꯥꯝ ꯑꯃ ꯌꯥꯎꯋꯦ ꯑꯩꯈꯣꯏ ꯅꯍꯥꯟ ꯌꯦꯡꯉꯨꯕꯗꯁꯨ ꯅꯨꯄꯤꯁꯨ ꯌꯥꯎꯋ ꯅꯨꯄꯥꯁꯨ ꯌꯥꯎꯋꯦ
ꯑꯣ ꯑꯗꯨꯅꯦ ꯍꯟꯗꯛꯁꯦ ꯑꯩꯅ ꯁꯨꯝ ꯌꯦꯡꯉꯨꯕꯗꯁꯨꯀꯣ ꯑꯩꯈꯣꯏ ꯁ꯭ꯋꯥꯏ ꯍꯟꯗꯛ ꯗ ꯑꯣꯏꯔꯣ ꯁꯨꯝ ꯌꯦꯡꯕꯁꯦ ꯅꯨꯄꯥ ꯅꯨꯄꯥꯅ ꯃꯥꯏꯕꯤꯒꯤ ꯗ꯭ꯔꯦꯁ ꯁꯦꯠꯄ ꯀꯣ ꯑꯩꯈꯣꯏ ꯁꯨꯝ ꯊꯥꯏꯅꯗꯤ ꯄꯥꯡꯅ ꯎꯔꯛ ꯅꯠꯇꯦꯕ ꯍꯧꯖꯤꯛꯀꯥꯏ ꯎꯕꯁꯤꯗ ꯉꯛꯏ
ꯑꯗꯨꯅꯤ ꯈꯪꯗꯦ ꯍꯧꯖꯤꯛꯁꯦ ꯑꯩꯈꯣꯏꯒꯤ ꯈꯣꯏꯔꯣꯝꯒꯤ ꯂꯥꯏ ꯍꯔꯥꯎꯕ ꯃꯊꯪꯗꯤ ꯄꯨꯕꯤꯔꯒꯦ
ꯄꯨꯕꯤꯔꯗꯤ ꯍꯦꯛꯇ ꯀꯥꯎꯋꯦ ꯅꯣꯏꯁꯦ ꯀꯥꯎꯕꯗꯤ ꯂꯩꯗꯕ ꯅꯣꯏꯁꯨ ꯊꯕꯛ ꯏꯪꯥꯡ ꯆꯠꯅꯕꯅꯤꯅ ꯆꯠꯂꯝꯒꯗ꯭ꯔꯅ ꯑꯣ ꯑꯗꯨ ꯐꯣꯟ ꯍꯦꯛ ꯇꯧꯔꯛꯑꯣ
ꯍꯣꯏ
ꯑꯗꯨ ꯅꯣꯏ ꯂꯥꯏ ꯑꯍꯨꯝ ꯁꯨ ꯌꯥꯏꯗꯣ ꯀꯩꯀꯩ ꯃꯃꯤꯡ ꯀꯧꯒꯦ
ꯅꯣꯡꯃꯥꯏꯅꯦꯃꯅꯦ ꯀꯣꯔꯤ ꯐꯥꯕ ꯀꯩꯀꯥ ꯑꯩꯁꯨ ꯄꯨꯣꯔꯥ ꯈꯥꯏꯕꯗꯣ ꯍꯩꯇꯦꯅꯦ ꯅꯣꯡꯃꯥꯏ ꯂꯩꯃꯒ ꯀꯧꯔꯦ ꯑꯃꯅ ꯀꯣꯔꯤ ꯐꯥꯕ ꯑꯗꯨꯒ ꯑꯃꯗꯨꯅ ꯀꯔꯤ ꯍꯥꯏꯕꯅꯣ
ꯑꯃꯗꯨꯗꯤ ꯈꯪꯗ꯭ꯔꯦ ꯑꯩꯅ ꯑꯩꯕꯨꯨ ꯁꯨꯏꯕ ꯑꯩꯈꯣꯏꯒꯤꯗꯤ
ꯑꯈꯣꯏꯒꯤ
ꯑꯣ ꯌꯥꯝ ꯌꯥꯝꯃꯤꯅꯦ ꯑꯗꯨꯗꯤ
ꯑꯥ ꯑꯗꯨꯅꯅꯦ ꯄꯥꯂꯤ ꯄꯥꯂꯤ ꯄꯨꯅꯩꯌꯦꯕ ꯀꯩꯕꯤꯔꯣꯝꯒꯤ ꯁꯥꯏꯠꯅ ꯉꯁꯤꯁꯦ ꯄꯥꯂꯤ ꯄꯨꯖꯒꯦ ꯍꯥꯏꯔꯒꯗꯤ
ꯍꯥꯏꯔꯒꯗꯤ ꯅꯣꯡꯃꯁꯤ ꯃꯣꯏꯅ ꯄꯥꯂꯤ ꯄꯨꯈꯤꯗꯣꯏꯅꯦꯕ ꯎ
ꯑꯗꯨꯒ ꯂꯥꯏ ꯂꯝꯊꯣꯛ ꯊꯣꯛꯄꯗꯅꯦ ꯃꯃꯥꯡ ꯊꯥꯏꯅ ꯊꯣꯛꯄꯗꯗꯤ ꯏꯕꯦꯝꯃ ꯀꯩꯕꯤꯗ ꯊꯣꯛꯄꯗ ꯅꯣꯡꯉꯥꯜꯂꯤꯅꯦ ꯀꯩꯅꯣ
ꯌꯦ
ꯑꯗꯣ ꯃꯣꯏꯒꯤ ꯅꯣꯏ ꯂꯥꯏ ꯑꯍꯨꯝ ꯑꯍꯨꯝ ꯄꯨꯕꯗꯣ ꯃꯣꯏꯒꯤꯗ ꯂꯥꯏ ꯄꯨꯅꯕ ꯃꯤꯗꯣꯩ ꯀꯩꯕ ꯀꯥꯎꯈ꯭ꯔꯦꯅꯦ ꯗꯣꯂꯥꯏ ꯄꯨꯕꯗꯣ ꯃꯣꯏꯗ ꯃꯤ ꯃꯁꯤꯡ ꯁꯤ ꯁꯨꯗ ꯌꯥꯗꯦ ꯁꯤ ꯍꯦꯟꯕ ꯌꯥꯗꯦ ꯍꯥꯏꯕ ꯂꯩꯕ ꯃꯥꯏ ꯈꯪꯕ꯭ꯔꯣ ꯄꯨꯅꯤꯡꯉꯗꯤ ꯑꯗꯨꯝ ꯄꯨꯕ ꯌꯥꯕ
ꯌꯥꯏꯌꯦ ꯌꯥꯏꯌꯦ ꯑꯗꯣ ꯍꯧꯖꯤꯛꯇꯤ ꯃꯣꯏꯁꯦ
ꯃꯁꯤꯡ ꯍꯥꯏꯕꯗꯤ ꯃꯤ ꯀꯨꯟꯊ꯭ꯔꯥ ꯅꯤꯐꯨꯗ ꯑꯗꯨꯃꯥꯏꯅ ꯇꯧꯔꯦꯗꯅ ꯃꯣꯏ ꯁꯦ
ꯕ ꯀꯥꯡꯒꯕꯨ ꯑꯃ ꯗꯣꯂꯥꯏ ꯄꯨꯕ
ꯀꯥꯡꯕꯨꯨ ꯑꯃ ꯎ ꯑꯗꯨꯃꯥꯏꯅ ꯇꯧꯋꯦ ꯌꯥꯝꯃꯦ
ꯃꯨꯗꯣ ꯂꯥꯏ ꯑꯍꯨꯝꯗꯨꯒꯤ ꯑꯣꯏꯇꯥꯔꯗꯤ ꯃꯤ ꯅꯤꯐꯨ ꯅꯤꯐꯨꯗꯣ ꯃꯤ ꯀꯌꯥ ꯑꯣꯏꯔꯝꯃꯅꯤꯉ
ꯑꯁ ꯑꯗꯨꯗꯤ ꯍꯌꯦꯡ ꯚꯥꯕꯣꯛ ꯌꯥꯎꯗꯕꯤꯗꯗ ꯃꯐꯝꯗꯨ ꯄꯨꯡꯊꯟ ꯊꯟꯈꯤꯕꯒꯤ ꯋꯥꯔꯤꯅꯤꯅꯦ
ꯑꯁ ꯂꯣꯏ ꯕꯤꯠ ꯈꯜꯂꯦ ꯈꯪꯉꯕ ꯌꯦꯡꯕ ꯅꯨꯡꯉꯥꯏꯌꯦ
ꯂꯥꯏꯕꯨꯡꯗꯣ ꯆꯥꯎꯔꯝꯅꯤ ꯑꯗꯨꯗꯤ
ꯆꯥꯎꯋꯦ
ꯆꯥꯎꯋꯦ ꯎꯝ
ꯗꯣꯂꯥꯏ ꯑꯍꯥꯟꯕ ꯄꯥꯏꯈꯠꯂꯛꯄꯗꯅꯤ ꯌꯥꯝ ꯅꯨꯡꯉꯥꯏꯔꯁꯦ ꯈꯔꯣ ꯉꯥꯎꯕꯗꯣ
ꯑꯩꯈꯣꯏꯗꯤ ꯂꯥꯏ ꯉꯥꯎꯕꯒꯗꯣ ꯄꯥꯛꯅ ꯎꯒꯦ ꯐꯪꯗ꯭ꯔꯕꯅꯤꯗ
ꯑꯩ ꯌꯥꯝ ꯁꯥꯎꯅꯤꯡꯉꯦ ꯅꯣꯏ ꯄꯨꯕꯤꯍꯧꯗꯕꯁꯦ ꯑꯝꯇꯗꯤ ꯄꯨꯕꯤꯒꯦꯅ ꯈꯟꯕꯅꯦ ꯃꯃꯥꯡꯗꯁꯨ ꯂꯥꯂꯦꯝꯕꯣꯏ ꯄꯨꯕꯤꯒꯦ ꯇꯧꯔ ꯃꯣꯏ ꯆꯠꯅꯤꯡꯗꯦꯅ ꯍꯥꯏꯌꯦ ꯍ ꯍ ꯑꯗꯣ ꯑꯩꯅ ꯑꯩꯈꯣꯏ ꯃꯌꯥꯝꯒꯤ ꯑꯩꯈꯣꯏꯒꯤ ꯀꯨꯝꯍꯩ ꯍꯔꯥꯎ ꯀꯩ ꯍꯥꯏꯇꯥꯔꯦ ꯑꯩꯈꯣꯏ ꯑꯩꯈꯣꯏꯒꯤ ꯁꯣꯝꯕ ꯑꯁꯣꯝ ꯌꯥꯝ ꯈꯦꯠꯅꯕꯗꯣ ꯑꯗꯨ ꯌꯦꯡꯍꯟꯒꯦꯅ
ꯃꯥꯅꯦ ꯂꯥꯏ ꯍꯔꯥꯎꯕꯅ ꯑꯩꯈꯣꯏ ꯁ꯭ꯥꯏ ꯂꯩꯔꯦ ꯁꯋꯥꯥꯏꯗ ꯂꯣꯏ ꯃꯥꯟꯅꯕ ꯅꯠꯇꯦꯗꯣ ꯑꯃ ꯀꯔꯤ ꯀꯔꯤ ꯑꯩꯈꯣꯏꯅ ꯊꯥꯏꯅ ꯈꯪꯉꯛꯄꯗꯣꯀꯣ ꯆꯛꯄ ꯍꯔꯥꯎꯕ ꯀꯪꯂꯩ ꯍꯔꯥꯎꯕ ꯃꯣꯏꯔꯥꯡ ꯍꯔꯥꯎꯕ ꯀꯔꯤ ꯃꯔꯤ ꯁꯨꯕꯅꯤꯅꯦ ꯃꯈꯜ ꯃꯈꯜ ꯑꯗꯨꯃꯥꯏ ꯂꯩꯕꯗꯣ ꯑꯩꯈꯣꯏ ꯁ꯭ꯋꯥꯏꯁꯤꯅ ꯀꯪꯂꯩ ꯍꯔꯥꯎ ꯕꯥꯖꯤꯡꯤꯡꯦꯗꯅ ꯑꯗ ꯑ ꯂꯥꯏ ꯂꯥꯏ ꯂ ꯊꯣꯛꯄ ꯌꯥꯕ ꯌꯥꯗ ꯐ ꯗꯕꯁꯨ ꯂꯩꯕ ꯃꯥꯜꯂꯦꯕ ꯑꯩꯈꯣꯏ ꯁꯤꯗ ꯂꯥꯏ ꯂꯥꯏ ꯑꯅꯤ ꯑꯍꯨꯝ ꯀꯣꯜꯂꯦꯕ ꯑꯗꯣ ꯑꯅꯤ ꯑꯃꯗꯤ ꯊꯣꯛꯇꯦꯕ ꯑꯃꯗꯤ ꯌꯥꯗꯦꯒ ꯍꯥꯏꯌꯦꯕ
ꯑꯣ ꯑꯩꯈꯣꯏꯔꯣꯝꯒꯤꯗꯤ ꯂꯥꯏ ꯌꯥꯝꯃꯦ ꯂꯥꯏ ꯈꯨꯂꯦꯝꯕꯤꯁꯨꯨ ꯍꯔꯥꯎꯋꯦ ꯂꯥꯏ ꯂꯥꯊꯣꯛꯏ ꯑꯗꯨꯒ ꯄꯨꯊꯤꯕ ꯂꯥꯏ
ꯄꯤꯊꯤꯕꯨ ꯂꯥꯏ ꯍꯔꯥꯎꯕꯗꯣ ꯎ
ꯑꯗꯨ ꯅꯠꯇꯕ ꯀꯩꯅꯣ ꯂꯥꯏ ꯋꯥꯡꯕꯠ ꯑꯃꯁꯨ ꯄꯨꯂꯞ ꯍꯔꯥꯎꯃꯤꯟꯅꯩꯅꯦ ꯆꯞ ꯃꯥꯟꯅ ꯍꯔꯥꯎꯃꯤꯟꯅꯩ ꯂꯥꯏ ꯂꯝꯁꯨ ꯄꯨꯂꯞ ꯁꯣꯛꯃꯤꯟꯅꯩꯅꯦ ꯍꯟꯇ
ꯅꯨꯡꯉꯥꯏꯔꯝꯅꯤ ꯑꯁ ꯑꯗꯨꯗꯤ ꯃꯌꯥꯝ ꯌꯥꯝꯃꯝꯃꯅꯤꯕꯣ ꯅꯣꯏꯒꯤ ꯍꯥꯟꯅꯒꯤ ꯈꯔ ꯌꯥꯝꯕꯒ ꯃꯅꯤꯄꯨꯔꯗ ꯂꯩꯕ ꯃꯤꯗꯤ ꯑꯩꯈꯣꯏꯒꯤ ꯄ꯭ꯊꯤꯕꯩ ꯂꯥꯏ ꯍꯔꯥꯎꯗ ꯂꯣꯏ ꯂꯩꯔꯝꯕꯅꯤ ꯀꯌꯥꯕ ꯑꯃ ꯐꯕ
ꯗꯣꯂꯥꯏ ꯑꯃ ꯂꯥꯛꯑꯦꯅ ꯆꯦꯟꯕꯁꯦ ꯗꯔꯥꯏ ꯑꯃꯃꯨꯛ ꯆꯦꯟꯁꯤꯜꯂꯛꯄꯤꯅꯤ ꯈꯪꯉꯕ ꯈꯨꯅꯨꯡꯉꯥꯏ ꯑꯃ ꯉꯥꯏ
ꯈꯪꯗꯦꯗ ꯇꯧꯗꯣꯏꯁꯦ ꯎꯝ
ꯍ ꯅꯪ ꯊꯣꯡꯗꯣꯏꯔꯣ ꯆꯥ
ꯊꯣꯡꯗꯣꯏꯅꯦ
ꯑꯥ
ꯅꯣꯏꯗꯤ ꯊꯣꯡꯉꯕꯣ ꯎꯝ
ꯅꯤ ꯃꯥꯅꯤ ꯄꯨꯡ ꯀꯌꯥ ꯇꯥꯔꯖꯥꯠꯅꯣ ꯍꯧꯖꯤꯛꯁꯤꯕꯣ
ꯎ
ꯄꯨꯡꯗꯤ ꯇꯥꯔꯦꯅꯦ ꯔꯤꯕꯨ ꯍꯦꯜꯂꯦꯅꯦ ꯆꯥꯛ ꯊꯣꯡꯕꯩ ꯇꯥꯏꯃꯤꯡ ꯌꯧꯁꯜꯂꯛꯑꯦ ꯑꯥ
ꯊꯝꯅꯔꯁꯤꯔꯣ
ꯍꯣꯏ ꯍꯣꯏ ꯊꯝꯅꯔꯁꯤꯦ
ꯑꯣ ꯐꯔꯦ ꯐꯔꯦ ꯅꯪꯁꯨ ꯆꯥꯛ ꯊꯣꯡꯊꯣꯛꯑꯣ ꯑꯩꯁꯨ ꯆꯥꯛ ꯊꯣꯡꯊꯣꯛꯑꯒꯦꯀꯣ ꯑ ꯊꯃꯦ ꯊꯥꯃꯦ
ꯇꯧꯕꯒ
ꯎꯝ
ꯀ ꯆꯦꯕꯤ ꯆꯈ꯭ꯔꯕꯣ ꯀꯔꯤ ꯍꯣꯏꯁꯨ ꯍꯥꯏꯔꯝꯃꯦ ꯃꯥꯁꯨ ꯍꯥꯏꯔꯝꯗꯣꯏꯁꯤꯅ